ꯑꯣ ꯇꯥꯕ꯭ꯔꯣ
ꯇꯥꯏꯌꯦ
ꯇꯥꯏꯌꯦ
ꯇꯥꯏꯌꯦ
ꯑꯥ ꯑꯥ ꯅꯨꯡꯉꯥꯏꯔꯤꯕ꯭ꯔꯣ ꯍꯧꯖꯤꯛꯇꯤ
ꯅꯨꯡꯉꯥꯏꯌꯦ ꯑꯈꯣꯏꯒꯤ ꯎꯝ ꯀꯩꯅꯣ ꯑꯥꯔꯖꯦꯟꯇꯤꯅ ꯉꯝꯕꯁꯦ ꯌꯥꯝ ꯅꯨꯡꯉꯥꯏꯌꯦ
ꯅꯪ ꯑꯁ ꯌꯥꯝ ꯅꯨꯡꯉꯥꯏꯔꯦ ꯑꯗꯨꯗꯤ
ꯍꯣꯏ ꯅꯣꯏꯗꯤ ꯀꯩꯅꯣ ꯏꯖꯤꯞꯔꯣ
ꯀꯤ ꯍꯥꯏꯕ
ꯅꯪꯗꯤ ꯏꯖꯤꯞ ꯁꯞꯄꯣꯔꯠ ꯇꯧꯕ꯭ꯔꯣ
ꯍꯩ ꯍꯦ ꯑꯩꯗꯤ ꯕꯣꯜ ꯌꯦꯡꯗ꯭ꯔꯤꯌꯦ ꯌꯦꯡꯗ꯭ꯔꯤ ꯎꯝ ꯅꯪꯗꯤ ꯑꯥ ꯀꯅꯥ ꯀꯅꯥꯅ ꯌꯦꯡꯕ꯭ꯔ
ꯅꯪꯗꯤ ꯀꯅꯥ ꯀꯅꯥꯅꯥ ꯅꯥꯊꯟꯇꯥ
ꯍꯣꯏ
ꯑꯣ ꯌꯦꯡꯕ ꯅꯨꯡꯉꯥꯏꯕ꯭ꯔꯥ ꯑꯗꯣ
ꯅꯨꯡꯉꯥꯏꯌꯦ
ꯑꯦ ꯌꯥꯝ ꯅꯨꯡꯉꯥꯏꯔꯗꯤ ꯐꯥ ꯑꯥ ꯐꯩ ꯐꯥꯌꯦ
ꯎꯝ
ꯎꯝ ꯍꯥ ꯑꯩꯁꯨ ꯑꯩꯁꯨ ꯇꯨꯝꯕ ꯌꯥꯗ꯭ꯔꯤꯅꯦ
ꯃꯤ ꯃꯈꯣꯏꯗꯔꯣ
ꯍꯨꯝ
ꯃꯤ ꯈꯣꯏ ꯂꯥꯡꯕꯗ ꯇꯨꯕ ꯌꯥꯗ꯭ꯔꯕ꯭ꯔꯣ
ꯎ ꯑꯗꯨꯃꯥꯏ ꯑꯗꯨꯃꯥꯏꯟ ꯅꯠꯇꯦꯗ ꯈꯪꯗ꯭ꯔꯦ ꯀꯔꯤꯒꯤꯅꯣ ꯑꯗꯨꯝ ꯇꯨꯝꯕ ꯌꯥꯗꯦ
ꯍꯧꯖꯤꯛꯖꯤ ꯍꯧꯖꯤꯛꯇꯤ ꯀꯅꯥ ꯀꯅꯥ ꯍꯦꯒꯦ ꯅꯪꯗꯤ ꯍꯧꯖꯤꯛꯗꯤ ꯀꯅꯥ ꯀꯅꯥ ꯂꯩꯒꯦ
ꯏꯊꯟꯇꯅꯦ
ꯇꯥꯗꯦ
ꯏꯊꯟꯇꯅꯦ
ꯑꯣ ꯑꯩꯗꯤ ꯑꯩꯁꯨ ꯏꯊꯟꯗꯅꯦ
ꯀꯩ ꯍꯥꯏꯕ
ꯑꯩꯁꯨ ꯏꯊꯟꯗꯅꯦ
ꯑꯣ
ꯎꯝ ꯑꯩꯗꯤ ꯕꯣꯜ ꯌꯦꯡꯗ꯭ꯔꯦ
ꯅꯠꯇꯦꯍꯦ
ꯍꯥꯥ
ꯅꯨꯡꯉꯥꯏꯇ꯭ꯔꯦꯍꯦ
ꯎꯝ ꯑꯍ ꯅꯪꯗꯤ ꯄꯨꯡ ꯀꯌꯥꯗ ꯇꯨꯝꯗꯣꯏꯔꯥ
ꯍꯧꯖꯤꯛ ꯇꯨꯝꯈ꯭ꯔꯅꯤ
ꯑꯣ ꯑꯩꯁꯨ ꯑꯩꯁꯨ ꯇꯨꯝꯔꯥꯅꯤ
ꯅꯪꯗꯤ ꯄꯨꯡ ꯑꯥ ꯍꯌꯦꯡ ꯄꯨꯡ ꯀꯌꯥꯗ ꯍꯧꯒꯠꯇꯨꯏꯅꯣ
ꯍꯥ
ꯅꯪꯗꯤꯀꯣ ꯑꯥ ꯑꯥ ꯍꯌꯦꯡ ꯑꯌꯨꯛꯇ ꯄꯨꯡ ꯀꯌꯥꯗ ꯍꯥ ꯑꯥ ꯍꯥ